ꯀꯩꯗꯧꯔꯦ ꯀꯩꯗꯧꯔꯤꯅꯣ
ꯐꯝꯃꯤꯌꯦ
ꯑꯩꯈꯣꯏ ꯕꯨꯕꯣꯛ ꯂꯥꯏꯌꯦꯡꯕ ꯆꯠꯈ꯭ꯔꯕ꯭ꯔꯥ ꯑꯩꯈꯣꯏ ꯕꯨꯕꯣꯛ ꯂꯥꯏꯌꯦꯡꯕ ꯆꯠꯈ꯭ꯔꯕ
ꯆꯠꯇꯦ
ꯎꯝ ꯀꯩꯗꯎ ꯀꯩꯅꯣ ꯑꯥ ꯀꯩꯅꯣꯒꯤ ꯃꯃꯥꯗꯨ ꯖꯦꯡꯆꯨꯏꯂꯨ ꯃꯥꯃꯥ ꯀꯣꯜ ꯇꯧꯔꯛꯄ꯭ꯔꯥ
ꯇꯧꯔꯛꯇꯦ ꯃꯥ ꯑꯩꯕꯨ ꯀꯥꯥꯎꯈꯔꯦ ꯍꯥꯏꯌꯦ
ꯑꯣ ꯅꯣꯏ ꯎꯝ ꯋꯥ ꯉꯥꯡꯉꯅꯨ ꯍꯥꯏꯌꯣ ꯍꯥꯏꯌꯣ ꯁꯥꯏ ꯇꯨꯃꯤꯟ ꯇꯨꯃꯤꯟ ꯂꯩꯈꯔꯥꯗꯤ ꯔꯤꯖꯦꯛ ꯆꯠꯇꯣꯏꯅꯤ
ꯑꯣ ꯇꯨꯃꯤꯟꯅꯥ ꯂꯩꯌꯣ ꯑꯗꯨꯗꯤ
ꯑꯗꯨꯒ ꯑꯣ ꯃꯩꯇꯩꯂꯣꯟ ꯈꯛꯇꯪ ꯑꯇꯩꯗ ꯂꯣꯟ ꯉꯥꯡꯕ ꯌꯥꯗꯦ ꯑꯗꯣ
ꯃꯤꯇꯩ ꯂꯣꯟꯈꯛꯇ ꯀꯣ
ꯍꯣꯏ ꯑꯗꯣ ꯄꯤꯂꯗꯨ
ꯑꯥꯎ
ꯍꯧꯖꯤꯛ ꯐꯥꯎ ꯁꯥꯎꯅꯕ ꯃꯥꯜꯂꯦꯀꯣ
ꯍꯥ
ꯍꯧꯖꯤꯛ ꯐꯥꯎ ꯁꯥꯎꯅꯥꯕ ꯃꯥꯜꯂꯦꯕ
ꯍꯣꯏ ꯑꯗꯨꯝ ꯁꯥꯎꯅꯔꯒ ꯂꯩ
ꯅꯍꯥꯟꯋꯥꯏ ꯑꯩꯈꯣꯏ ꯈꯨꯟ ꯂꯥꯛꯄꯗꯨ ꯅꯉꯣꯟꯗ ꯋꯥ ꯑꯝꯇ ꯉꯥꯡꯗꯕꯗꯣ ꯑꯩꯅ
ꯍꯣꯏ ꯉꯥꯡ ꯉꯥꯡꯗꯦ ꯍꯣꯏ ꯑꯗꯨꯒ ꯑꯩꯅ ꯀꯣꯜ ꯇꯧꯔꯛꯇꯕꯒꯤ ꯀꯣꯜ ꯇꯧꯔꯛꯇꯦ ꯍꯥꯏ
ꯍꯥꯏꯁ ꯑꯩꯅ ꯆꯤꯆꯦꯕꯨ ꯍꯥꯏꯕꯤꯕ ꯆꯤꯆꯦ ꯀꯧꯕꯨ ꯑꯉꯥꯛꯄꯅꯦꯍꯦ ꯃꯣꯏ ꯎꯝ ꯑꯇꯩ ꯀꯅꯥꯁꯨ ꯅꯠꯇꯦ ꯃꯠ ꯆꯦ ꯍꯦꯛꯒꯤ ꯃꯆꯥꯅꯨꯄꯤꯅ ꯑꯗꯨ ꯂꯥꯛ ꯄꯗ ꯄꯨꯔꯥ ꯋꯥ ꯑꯃ ꯐꯥꯎ ꯉꯥꯡꯗꯦ ꯋꯥ ꯑꯝꯇ ꯉꯥꯡꯗꯦ ꯑꯦꯅꯤꯃꯤꯒꯤ ꯇꯥꯏꯞꯇꯄꯤꯛ ꯋꯥ ꯐꯥꯎ ꯍꯥꯏꯗꯕꯤꯗ ꯑꯗꯨꯝ ꯂꯩ ꯑꯦ ꯇꯨꯃꯤꯟꯅ ꯑꯩꯅ ꯌꯥꯝ ꯉꯥꯛꯑꯦ ꯍꯥꯏꯕꯗ ꯏꯆꯦꯅꯁꯨ ꯉꯥꯛꯑꯦꯍꯦ ꯉꯥꯛꯑꯦꯍꯦ ꯁꯤꯗꯤ ꯍꯥꯏꯕꯅꯦ
ꯍ‌ꯦ ꯍ‌ꯦ
ꯖꯦꯟꯆꯨꯏꯂꯨ ꯖꯦꯟꯆꯨꯏꯂꯨꯒꯤꯗꯤ ꯃꯔꯥ ꯃꯔꯥꯇꯒ ꯄꯩꯁꯥ ꯄꯤꯕ ꯃꯥꯜꯂꯦ
ꯏꯍꯦ ꯑꯩꯉꯣꯟꯗꯗꯤ ꯑꯩꯅ ꯀꯣꯜ ꯇꯧꯔꯛꯇꯦ ꯃꯥ ꯅꯨꯡꯁꯤꯗꯕ ꯃꯥꯜꯂꯦ ꯑꯦ ꯍꯥꯏ
ꯅꯪꯉꯣ ꯅꯪꯉꯣꯟ ꯅꯪꯒꯤꯁꯨ ꯃꯔꯥ ꯃꯔꯥꯇ ꯄꯩꯁꯥ ꯄꯤꯌꯣ ꯍꯥꯏꯌꯣ ꯍꯥꯏꯕꯗꯤ ꯃꯥꯒꯤ ꯊꯕꯛ ꯇꯧꯕꯤꯕꯅꯤꯅꯀꯣ ꯃꯥꯒꯤ ꯑꯉꯥꯡ ꯍꯣꯏ ꯍꯧꯖꯤꯛꯇꯤ ꯌꯨꯝ ꯂꯩꯇꯕꯅꯤꯅ ꯄꯩꯁꯥꯁꯦ ꯑꯣꯇꯣ ꯕꯔꯥꯅꯦ ꯀꯔꯤꯅꯦ ꯀꯔꯥꯅꯦ ꯈ꯭ꯔꯥ ꯆꯪꯉꯦꯗꯅ ꯅꯠꯇ꯭ꯔꯥ
ꯆꯪꯉꯦ
ꯑꯗꯨ ꯄꯩꯁꯥ ꯈꯔ ꯈꯔ ꯌꯦꯡꯕꯤꯌꯣ ꯑꯩꯅ ꯍꯥꯏꯕꯗꯤ ꯃꯣꯏꯒꯤ ꯌꯨꯝ ꯂꯩꯕꯗꯨꯁꯨ ꯃꯥꯒꯤ ꯑꯉꯥꯡ ꯌꯦꯡꯕꯤꯌꯦ ꯃꯥꯒꯤ ꯐꯤ ꯀꯩꯀꯥ ꯁꯨꯕꯤ ꯃꯥꯒꯤ ꯊꯕꯛ ꯑꯗꯨꯝ ꯇꯧꯕꯤꯌꯦ ꯑꯗꯨꯅꯀꯣ
ꯎꯝ
ꯑꯗꯨ ꯍꯧꯖꯤꯛꯇꯤ ꯅꯪꯒꯤ ꯃꯇꯦꯡꯁꯨ ꯈꯔ ꯄꯥꯟꯕ ꯌꯥꯏ ꯗꯅ ꯑꯗꯨ ꯄꯩꯁꯥ ꯈꯔ ꯈꯔ ꯅꯤꯌꯣ ꯑꯣꯇꯣ ꯕꯔꯥ ꯀꯩꯀꯥ ꯅꯣꯡꯐꯥꯗꯣ ꯑꯆꯥꯄꯣꯠꯁꯨ ꯆꯥꯅꯤꯡꯉꯦ ꯅꯠꯇ꯭ꯔꯥ
ꯎꯝ ꯍꯣꯏ ꯇꯜꯂꯦ ꯑꯩꯗꯤ ꯕ
ꯅꯤꯌꯣ ꯍꯥꯏꯕꯗꯤ ꯃꯥꯒꯤ ꯃꯇꯦꯡꯁꯨ ꯑꯗꯨꯝ ꯄꯥꯡꯕꯤꯕꯅꯤꯅ ꯃꯥ ꯑꯉꯥꯡꯗꯨꯁꯨ ꯏꯁ꯭ꯀꯨꯜ ꯇꯝꯕ ꯑꯦꯀ ꯑꯥ ꯍꯣꯏ ꯂꯥꯏꯔꯤꯛ ꯇꯝꯕꯤꯌꯦ ꯅꯠꯇ꯭ꯔꯥ ꯃꯥ ꯑꯉꯥꯡ ꯑꯅꯤꯗꯣ ꯐꯤꯁꯨ ꯐꯖꯅ ꯐꯤ ꯀꯩꯀꯥꯁꯨ ꯁꯨꯝ ꯕꯤꯑꯦ ꯃꯊꯛꯇ ꯊꯕꯛ ꯌꯥꯝ ꯇꯧꯕꯤꯌꯦꯀꯣ
ꯍꯥ
ꯑꯗꯨ ꯑꯗꯨ ꯑꯣꯏꯔꯗꯤ ꯍꯧꯖꯤꯛꯇꯤ ꯃꯥꯁꯨ ꯈꯔ ꯃꯇꯦꯡ ꯄꯥꯝꯕꯤ ꯄꯥꯟꯕ ꯌꯥꯏꯑꯕ
ꯍꯣꯏ ꯆꯨꯝꯃꯦ
ꯍꯥꯏꯕꯗꯤ ꯀꯩ ꯀꯩꯒꯤꯅꯣ ꯍꯥꯏꯕ ꯀꯥꯟꯁꯤꯗ ꯄꯩꯁꯥꯁꯦ ꯍꯧꯖꯤꯛꯇꯤ ꯄꯩꯁꯥ ꯌꯨꯝ ꯂꯩꯕ ꯀꯥꯟꯗꯗꯤ ꯍꯣꯏ ꯄꯩꯁꯥ ꯌꯥꯝ ꯆꯪꯗꯦ ꯖꯁ ꯌꯨꯝꯗ ꯈꯛꯇꯪ ꯂꯩꯕꯅꯤꯅ ꯄꯩꯁꯥ ꯑꯗꯨꯕꯨꯗꯤ ꯆꯪꯗꯦꯕꯨ ꯑꯗꯨꯕꯨ ꯍꯧꯖꯤꯛꯇꯤ ꯑꯣꯇ ꯑꯣꯇꯣ ꯕꯔꯥ ꯃꯔꯛ ꯃꯔꯛꯇ ꯑꯆꯥꯄꯣꯠꯁꯨ ꯆꯥꯅꯤꯡꯉꯦ ꯅꯠꯇ꯭ꯔ ꯏꯃꯅꯕꯤ ꯀꯩꯀꯥꯒ
ꯍꯣꯏ
ꯄꯩꯁꯥ ꯈꯔ ꯄꯩꯁꯥ ꯈꯔ ꯄꯥꯝꯃꯦ ꯃꯔꯛ ꯃꯔꯛꯇ ꯄꯩꯁꯥ ꯈꯔ ꯌꯦꯡꯕꯤꯌꯣ ꯔꯤꯆꯥꯔꯖ ꯀꯩꯀꯥꯁꯨ ꯀꯥꯞꯄꯤꯌꯣ ꯈꯔ ꯈꯔ ꯑꯗꯨꯝ ꯍꯥꯏꯌꯣ
ꯇꯜꯂꯦ ꯑꯩꯗꯤ ꯍꯥꯏꯕ ꯑꯁꯦꯡꯕ
ꯆꯦꯟꯆꯣꯏꯂꯨ ꯃꯄꯥꯗꯤ ꯀꯩ ꯃꯥ ꯈꯪꯒꯅꯤ ꯃꯥ ꯍꯥꯏꯕꯗꯤ ꯃꯥꯒꯤ ꯑꯣ ꯀꯩ ꯑꯣ ꯖꯦꯟꯆꯨꯏꯂꯨ ꯃꯃꯥꯅ ꯃꯥꯅ ꯈꯪꯕ ꯇꯥꯏꯌꯦꯕ
ꯎꯝ
ꯑꯣ ꯃꯔꯛ ꯃꯗꯨꯗꯤ ꯑꯩꯒꯤ ꯃꯇꯦꯡ ꯐꯖꯅ ꯄꯥꯡꯕꯤꯒꯦ ꯑꯩꯁꯨ ꯍꯧꯖꯤꯛꯇꯤ ꯃꯥꯁꯨ ꯏꯝꯐꯥꯜ ꯑꯗ ꯂꯩꯕꯅꯤꯅ ꯄꯩꯁꯥꯗꯤ ꯑꯗꯨꯝ ꯆꯪꯕꯅꯦ ꯑꯣꯇꯣ ꯕꯔꯥꯒꯤꯅꯦ ꯑꯆꯥꯄꯣꯠ ꯆꯥꯅꯤꯡꯉꯥꯏꯅꯦ ꯀꯩꯀꯥꯅꯤ ꯑꯗꯨ ꯃꯥꯅ ꯌꯦꯟ ꯇꯥꯔꯒ ꯈꯔ ꯄꯤꯕ ꯇꯥꯏꯌꯦꯕ ꯅꯤꯗ꯭ꯔꯁꯨ ꯅꯠꯇ꯭ꯔꯥ
ꯆꯨꯝꯃꯦ
ꯑꯗꯨ ꯃꯣꯏꯅ ꯒꯦꯟ ꯇꯥꯔꯒ ꯄꯤꯗ꯭ꯔꯗꯤ ꯅꯤꯌꯣ ꯍꯥꯏꯁꯤꯅꯦ ꯑꯩ ꯍꯥꯏꯁꯤꯗꯤ ꯅꯤꯌꯣ
ꯇꯜꯂꯦ ꯅꯤꯕꯗꯤ ꯑꯁꯦꯡꯕ
ꯀꯔꯤ ꯇꯟꯅꯤꯉꯥꯏꯅꯣ ꯑꯩꯈꯣꯏ ꯐ꯭ꯔꯤꯗ ꯅꯤꯕꯁꯨ ꯅꯠꯇꯅ ꯃꯣꯏꯒꯤ ꯊꯕꯛ ꯑꯃ ꯑꯃꯥꯔꯛ ꯍꯦꯛ ꯑꯩꯈꯣꯏꯅꯁꯨ ꯐꯖꯅ ꯃꯇꯦꯡ ꯄꯥꯡꯕꯤꯕꯅꯤꯅ ꯍꯧꯖꯤꯛꯇꯤ ꯑꯩꯈꯣꯏꯅ ꯑꯃꯨꯛꯀ ꯀꯩꯅꯣ ꯇꯧꯕꯗ ꯃꯇꯦꯡ ꯄꯥꯡꯕꯤꯌꯨ ꯍꯥꯏꯔꯒ ꯂꯥꯛꯄꯅꯦ ꯑꯗ
ꯅꯠꯇꯦ ꯍꯥꯝ ꯑꯩꯈꯣꯏꯒꯤꯗꯣ
ꯍꯣꯏ ꯍꯣꯏ
ꯃꯤꯅꯤꯠ ꯀꯌꯥꯗ ꯍꯥꯏꯕ꯭ꯔꯥ
ꯍꯣꯏ
ꯃꯤꯠ ꯀꯌꯥꯗ ꯀꯌꯥ ꯐꯪꯉꯤ ꯍꯥꯏꯕ꯭ꯔꯥ
ꯁꯤꯃꯔꯝꯗ ꯍꯥꯏꯒꯅꯨ ꯍꯥꯏ
ꯑꯣ ꯍꯥꯏꯕ ꯌꯥꯗꯦ
ꯎꯝ ꯑꯅꯥ ꯑꯗꯣ ꯎꯝ ꯒꯥꯥꯏꯗꯣꯂꯤ ꯅꯍꯥꯟ ꯀꯣꯜ ꯇꯧꯔꯛꯑꯦꯕ
ꯑꯥ
ꯍꯪꯕꯨ ꯍꯥꯡꯕ ꯋꯥꯅꯦꯗ ꯑꯩꯅ ꯏꯝꯐꯥꯜꯗ ꯅꯪ ꯍꯥꯏꯕꯤꯕ꯭ꯔ ꯏꯝꯐꯥꯜꯗ ꯂꯩꯌꯦ ꯍꯥꯏꯔꯒ
ꯍꯣꯏ ꯏꯕꯥꯅꯤ ꯃꯔꯛ ꯃꯔꯛꯇ ꯀꯣꯜ ꯇꯧꯋꯦ
ꯃꯥ ꯅꯨꯄꯤ ꯀꯅꯥꯅꯣ ꯈꯪꯕꯔ
ꯍꯥꯥ
ꯃꯥ ꯅꯨꯄꯤ ꯀꯅꯥꯅꯣ ꯈꯪꯕ꯭ꯔꯕ
ꯀꯅꯥ
ꯒꯥꯏꯗꯣꯂꯤꯟꯒꯤ ꯅꯨꯄꯤ
ꯀꯅꯥꯔꯥ
ꯀꯨꯀꯤ
ꯎꯝ
ꯃꯤꯖꯣꯔꯥꯝꯗꯒꯤ ꯍꯣꯏ ꯁꯚꯦꯟꯗ ꯑꯦꯚꯦꯟ ꯁꯚꯦꯟꯇꯤꯁ ꯑꯦꯚꯦꯟꯇꯤꯁ ꯗꯦ ꯑꯗꯣ ꯀꯨꯀꯤ ꯈꯣꯏ ꯀꯨꯀꯤꯗꯨꯁꯨ ꯁꯚꯦꯟ ꯗꯤꯁ ꯑꯦꯕ꯭ꯔꯦ ꯑꯦ ꯁꯚꯦꯟꯗꯦ ꯑꯦꯃꯦꯟꯇꯤꯁ ꯌꯥꯝ ꯂꯩꯑꯦ ꯑꯗꯨꯅꯀꯣ
ꯑꯥ
ꯍꯣꯏ ꯀꯨꯀꯤꯅꯦ ꯁꯚꯦꯟꯗꯦ ꯑꯦꯚꯦꯟꯇꯤꯁꯦ ꯑꯥ ꯃꯣꯏ ꯃꯤꯖꯣꯔꯥꯝꯗꯒꯤ ꯑꯗ ꯗꯣ ꯄꯨꯅꯦꯗ ꯁ꯭ꯀꯨꯜ ꯀꯥꯕ ꯂꯥꯛꯄ ꯑꯗꯨ ꯁꯚꯦꯟ ꯗꯦꯒꯤ ꯁ꯭ꯀꯨꯜꯗꯨꯗ ꯏꯁꯄꯥꯏꯁꯔꯗꯨ ꯁꯚꯦꯟ ꯗꯦꯒꯤ ꯀꯨꯜꯗꯤꯟꯅꯤꯅ ꯀ ꯑꯗꯨ ꯑꯩꯅ ꯍꯧꯖꯤꯛ ꯍꯥꯡꯅꯤꯡꯕ ꯀꯣꯏꯁꯟꯗꯤ ꯍꯧꯖꯤꯛꯀꯤ ꯂꯥꯟ ꯃꯇꯝꯁꯦ ꯃꯣꯏ ꯑꯅꯤ ꯀꯃꯥꯏ ꯍꯤꯡꯍꯧꯕ꯭ꯔꯥ ꯅꯨꯡꯁꯤꯕ꯭ꯔꯥ
ꯑꯩꯉꯣꯟ ꯑꯩꯉꯣꯟꯗꯗꯤꯀꯣ
ꯍꯣꯏ
ꯑꯩ ꯅꯨꯄꯤ ꯑꯃꯇꯁꯨ ꯀꯣꯏꯗꯔꯦ ꯅꯨꯄꯤ ꯌꯥꯗꯔꯦ ꯀꯣꯏꯕ ꯍꯥꯏꯌꯦ
ꯏꯁ ꯃꯆꯤꯟ ꯊꯤꯕꯅꯦ ꯑꯗꯨ ꯑꯝ ꯑ ꯋꯥ ꯑꯃ ꯑꯃꯨꯛ ꯍꯥꯏꯕꯤꯒꯦ ꯇꯂꯦꯟ ꯁꯤꯜꯂꯨꯒꯤ ꯑꯩꯈꯣꯏ ꯀꯂꯦꯟꯁꯤꯂꯨꯁꯨ ꯈꯔ ꯅꯨꯄꯥ ꯈꯔ ꯀꯣꯏꯕ ꯃꯥꯜꯂꯦ
ꯃꯤꯠ ꯌꯥꯝꯕ
ꯑꯥꯎ ꯑꯗꯨ ꯃꯥꯃ ꯃꯥꯁꯨ ꯃꯣꯏ ꯀ꯭ꯂꯥꯁꯃꯦꯠ ꯑ ꯃꯩꯇꯩ ꯅꯨꯄꯥ ꯑꯃ ꯅꯨꯡꯁꯤꯅꯕ ꯃꯥꯜꯂꯦ ꯑꯗꯨꯒ ꯒꯥꯏꯗꯣꯂꯤꯟꯗ ꯆꯦꯠ ꯇꯧꯔꯛꯄ ꯏꯟꯁꯇꯥꯒ꯭ꯔꯥꯝꯗ
ꯑꯥ ꯑꯩ ꯉꯔꯥꯡꯁꯨ ꯍꯥꯏ
ꯑꯩꯗꯤ ꯅꯣꯛꯄꯁꯤꯗꯤ ꯅꯪ ꯀꯅꯥꯅꯣ ꯑꯩꯒꯤ ꯅꯨꯄꯤꯉꯣꯟꯗ ꯑꯃꯨꯔꯛ ꯀꯣꯜ ꯇꯧꯕꯅꯤ ꯇꯧꯒꯅꯣ ꯍꯥꯏꯌꯦ ꯍꯥꯏ ꯑꯗꯨ ꯒꯥꯥꯏꯗꯣꯂꯤꯟꯗꯤ ꯈꯪꯗꯕꯅꯤꯅꯀꯣ ꯑꯩ ꯀꯂꯦꯟ ꯁꯤꯜꯂꯨꯒꯤ ꯅꯨꯄꯥꯅꯦ ꯅꯪꯍꯥꯏ ꯅꯪꯗꯤ ꯀꯅꯥꯅꯣ ꯍꯥꯏꯔ ꯑꯩꯅꯦ ꯀꯂꯦꯟ ꯁꯤꯜꯂꯨꯒꯤ ꯅꯨꯄꯥ ꯅꯪ ꯅꯠꯇꯦ ꯍꯥꯏꯅ ꯃꯣꯏ ꯑꯅꯤ ꯃꯔꯛ ꯃꯔꯛ ꯑꯃꯅꯗꯤ ꯈꯟꯅꯕ ꯃꯥꯜꯂꯦ
ꯑꯣꯍꯣ
ꯅꯣꯛꯄꯁꯤꯗꯤ ꯑꯗꯨ ꯑꯗꯨ ꯅꯨꯃꯤꯠꯇꯨ ꯈ꯭ꯔꯤꯁꯃꯥꯁ ꯅꯦ ꯍꯥꯏꯌꯦ ꯑꯗ ꯗꯣ ꯃꯥ ꯈ꯭ꯔꯤꯁꯃꯥꯁꯁꯨ ꯆꯠꯅꯤꯡꯗ꯭ꯔꯦ ꯍꯥꯏꯌꯦ ꯁꯥꯎꯅꯤꯡꯃꯟꯕꯒꯤ ꯑꯗꯨ ꯅꯨꯄꯥꯅ ꯅꯪ ꯑꯥ ꯑꯩꯉꯣꯟꯗ ꯎꯁꯤꯠꯇꯕ ꯋꯥꯔꯥ ꯑꯔꯥꯝꯕꯥꯏ ꯇꯦꯡꯒꯣꯜ ꯀꯥꯎꯍꯜꯂꯒ ꯐꯨꯔꯥ ꯍꯥꯏꯌꯦ ꯒꯥꯏꯗꯣꯂꯤꯟꯕꯨ
ꯑꯗꯨ ꯀꯂꯦꯟ ꯁꯤꯜꯂꯨꯅ ꯀꯔꯤ ꯍꯥꯏꯕ꯭ꯔꯥ ꯈꯪꯕ꯭ꯔꯥ
ꯀꯔꯤ
ꯑꯣ ꯑꯩꯗꯤ ꯑꯗꯨꯝ ꯎꯝ ꯑꯩꯒꯤ ꯑꯣ ꯁ꯭ꯀꯨꯜꯁꯨ ꯀꯥꯅꯥꯝ ꯑ ꯀꯥꯟꯅꯕ ꯑ ꯁ꯭ꯀꯨꯜꯁꯨ ꯑꯅꯤꯃꯛ ꯑꯗꯨꯝ ꯁ꯭ꯀꯨꯜ ꯑꯃꯗ ꯀꯥ ꯑꯣ ꯃꯥꯟꯅꯅ ꯆꯠꯅꯩ ꯑꯗꯨꯒꯤ ꯁꯤ ꯃꯩꯇꯩ ꯅꯨꯄꯥ ꯑꯣꯏꯅ ꯎꯝ ꯆꯠꯂꯦ ꯑ ꯅꯨꯡꯁꯤꯔꯒꯦ ꯍꯥꯏꯕꯒꯤ ꯃꯑꯣꯡꯗ ꯍꯥꯏꯕ ꯃꯥꯜꯂꯦ ꯑꯗꯨ ꯗꯦ ꯒꯥꯏꯗꯣꯂꯤꯟꯗꯨ ꯅꯨꯡꯉꯥꯏꯇ ꯅꯨꯡꯉꯥꯏꯃꯟꯗꯕꯩ ꯑꯗꯨ ꯌꯨ ꯑꯗꯨ ꯅꯨꯃꯤꯠꯇꯨꯗꯤ ꯌꯨꯁꯦ ꯈꯔ ꯊꯛ ꯑꯦ ꯍꯥꯏ ꯁꯛꯇꯥ ꯗꯨꯒ ꯌꯨ ꯊꯛꯄ ꯀꯥꯟꯗ ꯑꯗꯨ ꯃꯇꯝꯗ ꯃꯥ ꯁꯤꯛꯁ ꯇꯤꯔ ꯁꯕꯦꯠꯇꯤ ꯑꯦ ꯁꯤꯁꯇꯤꯠ ꯏꯌ꯭ꯔꯅꯦꯕ
ꯑꯥ
ꯌꯨ ꯊꯛꯂꯒ ꯀꯃꯥꯏ ꯇꯧꯕ꯭ꯔꯥ ꯑꯁꯤꯅꯦ ꯍꯥꯏ ꯅꯨꯡꯉꯥꯏ ꯑꯗꯨ ꯅꯨꯄꯥꯅꯁꯨ ꯀꯣꯜ ꯇꯧꯕ ꯂꯆꯣꯅꯁꯨ ꯑꯃꯨꯛꯀ ꯔꯤꯖꯦꯛ ꯇꯧꯕ ꯅꯨꯡꯉꯥꯏ ꯃꯥꯟꯅꯗꯕꯒꯤ ꯑꯩ ꯁꯤꯗꯤ ꯍꯥꯏꯔ ꯑꯩꯗꯤ ꯑꯗꯨꯒ ꯍꯧꯖꯤꯛ ꯑꯃꯨꯛꯀ ꯀꯨꯀꯤ ꯅꯨꯄꯤ ꯈꯪꯗ꯭ꯔꯦ ꯃꯣꯏ ꯑꯅꯤ ꯑꯃꯨꯛꯀ ꯇꯣꯛꯅꯔꯕ꯭ꯔꯥ ꯇꯣꯉꯥꯜꯂꯦ ꯍꯥꯏꯕ꯭ꯔꯥ ꯀꯔꯝ ꯀꯥꯟꯗ
ꯈꯪꯗꯦ ꯃꯥꯜꯂꯦ
ꯒꯤꯅꯣ
ꯅꯍꯥꯟ ꯐꯣꯟ ꯇꯧꯔꯛꯑꯒ ꯅꯨꯄꯤ ꯀꯣꯏꯗ꯭ꯔꯦ ꯑꯩ ꯑꯩꯉꯣꯟꯗ ꯉꯥꯛꯇ ꯀꯣꯜ ꯇꯧꯔꯛꯑꯦ ꯑꯩꯅ ꯅꯪ ꯆꯤꯆꯦ ꯀꯣꯜ ꯇꯧꯕ ꯐꯪꯕ꯭ꯔꯥ ꯍꯥꯏꯔ ꯍꯪꯕꯗ ꯐꯪꯗ꯭ꯔꯦ ꯑꯩꯉꯣꯟꯗ ꯅꯝꯕꯔ ꯌꯥꯎꯗ꯭ꯔꯦ ꯐꯣꯟ ꯆꯦꯟꯖ ꯇꯧꯕꯒꯤ ꯍꯥꯏꯌꯦ
ꯑꯩꯉꯣꯟꯗ ꯑꯩꯉꯣꯟꯗ ꯅꯣꯡꯃ ꯀꯣꯜ ꯇꯧꯔꯒ ꯅꯪ ꯑꯩꯒꯤ ꯅꯝꯕꯔꯗꯤ ꯂꯩꯗꯤ ꯂꯩꯕ꯭ꯔꯥ ꯁꯦꯞ ꯇꯧꯗꯤ ꯇꯧꯕ꯭ꯔꯥ ꯍꯥꯡꯕ ꯑꯩꯗ ꯈꯪꯗꯦꯀꯣ ꯈꯪꯗꯦ ꯈꯪꯗꯦ ꯕꯦꯒꯔꯁꯤꯡꯒꯤ ꯅꯝꯕꯔ ꯍꯥꯏꯕꯤꯕꯅꯦ ꯗꯨ ꯍꯥꯏꯌꫭ
ꯅꯪꯒꯤ ꯂꯨꯄꯥ ꯌꯥꯡꯈꯩꯗꫭ ꯄꯤꯈ꯭ꯔꯕ꯭ꯔꯥ
ꯑꯗꯨ ꯀꯨꯀꯤ ꯅꯨꯄꯤꯗꯨ ꯀꯩꯒꯤ ꯇꯣꯛꯅꯕ꯭ꯔ ꯃꯣꯏ ꯑꯅꯤ
ꯀꯨꯀꯤꯒ ꯅꯥꯒꯥꯒ ꯂꯥꯟ ꯊꯣꯛꯏ ꯁꯤ ꯗꯧꯒꯤ ꯑꯗꯨꯒꯤ ꯑꫭꯏꯔꯝꯒꯅꯤ
ꯑꯥ ꯑꯗꯨꯒꯤꯔ ꯑꫭ ꯃꯥꯏ ꯒꫭꯠ ꯅꯨꯡꯁꯤꯈ꯭ꯔꯦꯗ ꯑꯣ ꯑꯗꯨ ꯃꯤꯝꯁ ꯑꯃ ꯎꯕ꯭ꯔꯥ
ꯑ ꯍꫭꯏ ꯑꯥ ꯑꯥꯎ ꯎ ꯑꯥ ꯀꯨꯀꯤ ꯑꯩꯅ ꯅꯨꯄꯤ ꯌꯥꯝ ꯅꯨꯡꯁꯤꯔꯕ ꯂꯩꯕꯗꯤ ꯑꯁ ꯏꯃꯥ ꯑꫭꯟꯊꯣꯛꯄꯒꯤ ꯀꯔꯤ
ꯌꯨ ꯑꯦꯟ ꯁꯤ ꯅꯣꯏꯒꯤ ꯅꯣꯏꯅꯅꯦ ꯌꯨ ꯑꯦꯟ ꯁꯤ ꯅꯣꯏ ꯆꯠꯂꯒ ꯑꯃꯨꯛꯀ ꯊꯦꯝꯕꯤꯌꯣ ꯍꯥꯏꯕꯗꯨ
ꯑꯥ ꯑꯗꯨ ꯎꯨꯏꯌꯦ ꯑꯩꯖꯨ
ꯕꯣꯏꯅꯨꯅꯦꯍꯦ ꯕꯣꯏꯅꯨ
ꯕꯣꯏꯅꯨ
ꯌꯨ ꯑꯦꯟ ꯁꯤ ꯍꯣꯢ
ꯄꯤꯁꯇꯔꯦꯀꯤꯡ ꯍꯧꯔꯦ ꯍꯥꯏꯌꯦ ꯃꯣꯏ ꯀ‍꯭ꯔꯤꯁꯨ ꯆꯥꯕ ꯐꯪꯗꯕꯒꯤ ꯆꯥꯛ ꯌꯥꯎꯗꯕꯒꯤ ꯀꯨꯀꯤ ꯒꯤ
ꯇꯥ ꯑꯗꯨꯒ ꯃꯤꯕꯨ ꯀꯩꯅꯣ ꯅꯪ ꯅꯪꯁꯨ ꯈꯪꯕ꯭ꯔꯥ ꯃꯣꯏꯗꯨ ꯍꯥꯠꯄ ꯂꯣꯏꯔꯒ ꯎꯝ ꯃꯣꯏꯒꯤ ꯈꯨꯠ ꯃꯣꯏꯒꯤ ꯑꯣ ꯈꯣꯡ ꯑꯗꯨ ꯑꯦꯟꯁꯥꯡ ꯆꯥꯍꯟꯕꯤ ꯍꯥꯏꯗꯣ
ꯍꯣꯡꯂꯒ ꯃꯥꯟ ꯃꯥꯒꯤ ꯅꯨꯄꯤꯕꯨ ꯄꯤꯍꯟꯕꯗꯣ
ꯈꯟꯗꯦ ꯋꯥꯈꯜꯁꯦ ꯀꯩꯅꯣꯃ ꯇꯧꯋꯦꯕ ꯃꯤꯒꯤ ꯁꯥ ꯆꯥꯕ ꯏꯁ ꯏꯤ ꯃꯣꯏ ꯃꯣꯏꯁꯨ ꯆꯥꯔꯝꯒꯅꯤ
ꯆꯥꯔꯝꯒꯅꯤ ꯆꯥ ꯆꯥꯛ ꯏꯟꯁꯥꯡ ꯐꯪꯗꯕꯒꯤ
ꯑꯩ ꯑꯩꯗꯤ ꯀꯤꯕꯅ ꯍꯥꯏꯕꯗꯤ ꯍꯣꯏ ꯈꯪꯗꯕ ꯀꯥꯟꯗꯗꯤ ꯀꯩꯁꯨ ꯇꯧꯔꯝꯃꯣꯢ ꯑꯗꯨ ꯑꯗꯨꯝ ꯉꯛꯇꯅꯦꯗ ꯑꯃꯨꯛ ꯈꯪꯕ ꯀꯥꯟꯁꯤꯗꯤ ꯀꯩꯅꯣ ꯑꯣꯛꯅꯤꯡꯕ ꯑꯃꯥ ꯐꯥꯎꯔꯝꯒꯅꯤ
ꯃꯤꯒꯤ ꯁꯥ ꯑꯍꯥ ꯃꯤꯒꯤ ꯁꯥ ꯑꯩ
ꯑꯗꯨꯁꯨ ꯃꯥꯒꯤ ꯅꯨꯄꯤꯅ ꯃꯥꯒꯤ ꯅꯨꯄꯤꯅ ꯃꯥꯒꯤ ꯅꯨꯄꯤ ꯅꯨꯄꯤꯅ ꯆꯥꯍꯟꯕꯠ ꯇꯣ ꯑꯥ ꯇꯜꯂꯦ ꯑꯁꯦꯡꯕ
ꯑꯗꯣ ꯑꯣ ꯃꯤ ꯈ꯭ꯔꯅꯒꯤꯗꯤ ꯁꯨꯃꯥꯏꯅꯁꯨ ꯍꯥꯏꯅꯔꯥ ꯍꯥꯏꯅꯑꯦꯀꯣ ꯔꯦꯞꯁꯨꯨ ꯈ꯭ꯔ ꯇꯧꯋꯦ ꯍꯥꯏꯌꯦ
ꯅꯨꯄꯤꯁꯤꯡꯕꯣ?
ꯑꯣ ꯑꯗꯨ ꯅꯨꯄꯤꯁꯤꯡꯅ ꯏꯀꯥꯏꯔꯤ ꯄꯤꯅꯤꯅ ꯑꯦꯛꯁꯄꯣꯖ ꯇꯧꯗꯕ ꯀꯩꯀꯥ ꯈ꯭ꯔ ꯂꯩꯕꯗꯨ ꯊꯧꯁꯨ ꯇꯧꯔꯝꯒꯅꯤꯑꯦ
ꯑꯥ ꯇꯧꯔꯝꯒꯅꯤ ꯀꯨꯀꯤꯁꯤꯡꯗꯨ ꯌꯥꯗꯕꯅꯦ
ꯍꯣꯏ ꯑꯗꯨ